ꯀꯁꯅ ꯍꯥꯕ ꯌꯦꯂ ꯍꯃꯁꯂ ꯍ ꯃꯅꯤꯪꯦ ꯃꯁ ꯇꯔꯦ
ꯑꯗ ꯆꯕ ꯒ꯭ꯂꯣꯕꯦꯜꯁꯤꯅꯤ
ꯑꯗꯨ ꯑꯣꯏ ꯔꯥꯎꯟ ꯀꯅꯥ ꯇꯣꯒ
ꯚꯥꯗꯞꯁꯨ ꯂꯨ ꯅꯥꯏꯔꯣꯏ ꯍꯥꯏꯅ ꯖꯤꯔꯥ ꯊꯥ ꯌꯥꯔꯦꯅ
ꯁꯤ ꯑ ꯈꯣꯡꯒꯪꯅꯤ ꯁꯤ ꯑꯦꯟꯖꯤꯕꯧꯅ
ꯌꯥꯈ꯭ꯔꯦ ꯌꯥꯈ꯭ꯔꯦ ꯌꯥꯈ꯭ꯔꯦ
ꯁꯤꯣꯡ ꯍꯌꯦꯡꯋꯥꯏ ꯅꯪꯅ ꯊꯕꯛ ꯈꯠꯂꯛꯀꯥꯟꯗ ꯌꯨꯝ ꯆꯠꯂꯁꯦꯕꯀꯣ
ꯎꯝ
ꯑꯗꯨꯒ ꯅꯨꯄꯤ ꯊ꯭ꯤꯗ꯭ꯔꯤꯉꯩꯗ ꯈꯔ ꯂꯥꯡꯍꯧꯁꯦꯕꯀꯣ
ꯑꯥ
ꯅꯪ ꯊꯕꯛ ꯇꯧꯔꯒꯣ ꯅꯨꯄꯤ ꯁꯠ ꯊꯤꯖꯤꯟꯒꯧꯨ ꯍꯥꯏꯔꯛꯀꯅꯤ ꯅꯣꯏꯕ ꯍꯣꯏ ꯅꯣꯏꯆꯦ ꯍꯣꯏꯗ ꯗ ꯇꯧꯔꯦꯅ ꯈꯜꯂꯗꯤ ꯌꯦꯡꯉꯅꯤ ꯁ ꯊꯤꯖꯤꯟꯒꯦ ꯍꯥꯏꯔꯛꯀꯗꯣꯔꯤꯕꯅꯤ
ꯑꯦ ꯆꯤꯔꯣꯏꯗ ꯀꯔ ꯍꯥꯏꯔꯦ ꯑꯩ ꯍꯧꯖꯤꯛ ꯂꯞꯁꯤ ꯈꯔ ꯂꯞꯁꯤ ꯄꯥꯝꯃꯗꯤ ꯄꯥꯝꯃꯤ ꯑꯗꯨ ꯑꯣꯏꯇꯥ ꯏꯁꯥ ꯀꯩꯅꯣ ꯈꯪꯗꯦ ꯇꯧꯔꯣ ꯍꯥꯏꯀꯥꯟꯗ ꯏꯁꯥ ꯌꯥꯅꯤ ꯌꯥꯅꯤꯡꯗꯕꯩ ꯇꯥꯏꯞꯇ ꯑꯦꯚꯣꯏꯠ ꯇꯧꯅꯤꯡꯉꯩ ꯇꯥꯏꯞ ꯑꯗꯨꯝ ꯇꯧꯔ ꯂꯩ ꯑꯩ ꯍꯧꯖꯤꯛ ꯐꯤꯂꯝꯒꯥꯡ ꯂꯛꯀꯤ ꯐꯤꯂꯝꯒꯥꯡꯃꯨꯛ ꯌꯦꯡꯗ ꯀꯩꯅꯣ ꯄꯥ ꯂꯛꯀꯤ ꯐꯤꯂꯝ ꯌꯦꯡꯍꯧꯔꯛꯑꯣꯗꯤ ꯂ ꯂ ꯀ ꯉꯥꯎꯒꯤꯅꯦꯦ ꯑꯩ ꯌꯥꯎꯗꯦ ꯀꯩꯅꯣ ꯌꯨꯇꯌꯨꯕꯔ ꯑꯝꯇ ꯑꯣꯏꯒꯦꯁꯦ ꯑꯝꯇ ꯇꯧꯔꯤ ꯍꯧꯖꯤꯛꯀꯥꯟ
ꯀꯔꯤ ꯌꯗꯨꯗ ꯀꯔꯤ ꯇꯧꯅꯦꯕ
ꯍꯥ ꯂꯝ ꯄꯤꯔꯤꯊꯤꯕꯤꯒꯤ ꯀꯥꯆꯤꯟ ꯀꯣꯏꯌꯥꯁꯦ ꯄꯨꯂꯞ ꯁꯨꯅꯕ ꯀꯥꯆꯤꯟ ꯍꯥꯏꯗꯤ ꯄꯨꯂ ꯐꯠꯇꯇꯥ ꯍꯧ ꯀꯩ ꯈꯂꯣꯣ ꯇꯁꯨ ꯑꯣꯏꯗ ꯑꯗꯨꯒ ꯅꯨꯄꯤꯗꯣ ꯍꯌꯦꯡ ꯆꯍꯤ ꯅꯤꯐꯨꯃꯨꯛꯁꯤꯔ ꯀꯩꯅꯣ ꯑꯣꯏꯅ
ꯌꯥꯏ ꯌꯥꯏ ꯀꯩꯁꯨ ꯀꯥꯏꯗꯦ ꯀꯩꯁꯨ ꯀꯥꯏꯗꯦ ꯑꯩꯈꯣꯏꯗꯤ ꯁꯤꯒꯗꯅ ꯅ ꯄꯉꯗ ꯌꯦ ꯋꯥꯏ ꯅꯪꯤ ꯅꯪꯅꯁꯅ ꯑꯦ ꯑꯩ ꯅꯨꯄꯤ ꯊꯤꯒꯤꯔꯣꯏ ꯍꯥꯏꯕ ꯉꯝꯃꯣꯏꯕ ꯅꯣꯏ ꯏꯃꯥ ꯍꯣꯏ ꯅꯣꯏꯆꯦ ꯍꯣꯏꯅ ꯂꯅ ꯊꯥꯅ
ꯑꯦ ꯑꯗꯕꯨꯗꯤ ꯅꯄꯤ ꯀꯩꯁꯤ ꯆꯦꯂꯁꯤ ꯆꯦꯂꯁꯤ ꯆꯥꯂꯁꯤ ꯊꯩꯅ ꯊꯕꯛ ꯑꯝꯇꯪ ꯉꯍꯥꯟ ꯇꯧꯁꯤꯒꯦ ꯑꯇ ꯌꯥꯗꯦ ꯃꯣꯏ ꯔꯤ ꯂ ꯁꯤꯦ ꯃ ꯑꯩꯗꯤ ꯒ꯭ꯔꯦꯖꯨꯑꯦꯁꯟꯗ ꯁ ꯀꯧꯏꯒꯦꯅ ꯈꯜꯂꯤꯉꯩꯅꯦ
ꯀꯅꯥꯅꯣ ꯆꯥꯟꯗꯤꯒꯔꯒꯤ ꯌꯧꯅꯔꯥ ꯀꯩꯅꯣꯒꯤ ꯗꯦꯜꯂꯤꯒꯤ ꯌꯧꯅꯔꯥ
ꯆꯥꯟꯅꯤꯒꯔꯁꯨꯁꯨꯁꯨꯔꯅꯅꯥ ꯆꯂ ꯆꯨꯔꯦ
ꯇꯁ ꯀꯩ ꯅꯪ ꯌꯦꯉ ꯌꯥ ꯌꯥꯝꯅ ꯀꯨꯏꯅꯩ ꯀꯃꯥꯏꯅꯗꯣꯏꯅ
ꯝ ꯀꯖꯅꯤ
ꯎ
ꯑꯥ ꯁꯥꯕꯁꯤ ꯋꯥꯈꯟ ꯊꯣꯛꯇꯦꯕ ꯏꯪꯕꯁꯤ ꯋꯥꯈꯜ ꯆꯠꯊꯣꯛꯑꯦꯕ
ꯀꯩꯝꯇ ꯍꯥꯏꯗꯤ ꯆꯥꯗꯕꯩꯅ ꯌꯨ ꯉ ꯃꯆꯥ ꯐꯒꯠꯀꯨꯝꯨꯝ
ꯎꯝ ꯐꯗꯤ ꯐꯗ ꯃꯅꯤ ꯄꯨ ꯀꯟ ꯀꯟꯕꯗ ꯁꯥꯏ ꯑꯦꯅꯥ ꯋꯥ ꯑꯇꯣꯞꯄ ꯈꯪꯗꯦ ꯍꯣꯏ ꯀꯩꯅꯣꯁꯦ ꯄꯩꯁꯥꯥꯁꯦ ꯁꯨꯝ ꯀꯩꯅꯣ ꯇꯧꯛꯇ꯭ꯔꯕ ꯑꯩꯁꯨ ꯅꯍꯥꯟꯋꯥꯏ ꯄꯥꯜꯂꯤꯉꯩ ꯄꯩꯁꯥꯁꯤ ꯀꯩꯅꯣ ꯇꯧ ꯌꯥꯔꯛꯇ ꯇꯥꯔꯦ ꯇꯥꯕꯔꯣꯝꯗꯦ ꯇꯥꯏꯅꯔꯄꯅ ꯌꯥꯕ ꯑꯗꯣ ꯑꯩꯅ ꯀ꯭ꯋꯥꯏ ꯇꯧꯅꯤꯡꯗꯕ ꯊꯕꯛ ꯑꯩꯅ ꯏꯁꯥꯁꯤꯅ ꯌꯨꯝ ꯉ ꯑꯝꯇ ꯃꯩ ꯆꯠꯀꯗ ꯐꯅꯤ ꯇꯧꯕ ꯍꯥꯏ ꯖꯤꯝꯕꯨꯗꯤ ꯁ ꯖꯤꯝꯕꯨꯗꯤ ꯀꯩꯅꯣ ꯇꯧꯗ꯭ꯔꯦꯀꯣ ꯑ ꯖꯤ ꯁꯥ ꯔꯦꯁꯣ ꯑ ꯖꯤ ꯁꯥꯖꯔ ꯑꯩ ꯁꯣ ꯈ ꯑꯔꯗ ꯊꯦ ꯅ ꯋꯥ ꯁꯦꯞ ꯂꯥꯛꯆꯧꯔꯣ ꯈꯔꯅ ꯀꯃꯥꯏꯅ ꯇꯧ ꯆ ꯑꯩ ꯌꯟ ꯆꯅꯤꯅ ꯋꯥꯇꯦ ꯆꯥ
ꯎꯝ
ꯈꯥꯟꯕꯗ ꯑꯣꯢꯕꯒꯤ
ꯑꯗꯨꯅꯅꯦ ꯅꯪ ꯑꯩꯅ ꯑꯗꯨꯝ ꯐꯨꯔꯤꯗ ꯅꯪ ꯌꯥꯝ ꯆꯥꯃꯟꯗꯕꯒꯤ
ꯎꯝ ꯅ ꯀꯥꯏ ꯑꯨꯕꯖ ꯃ ꯁ ꯑꯩꯈꯣꯏꯗꯤ ꯑꯄꯤꯛꯄ ꯖꯤꯕꯅꯤꯗꯣ ꯑꯆꯧꯕꯁꯨ ꯅꯠꯇꯦ ꯑꯗꯣ ꯍꯣꯏꯗꯤ ꯌꯥꯔꯣꯏ ꯅꯪ ꯐꯗꯤ ꯑꯣꯜꯂꯝꯁꯤꯅ ꯅꯪ
ꯑꯁ ꯀꯅꯥꯅ ꯐꯗꯤ ꯅꯠꯇꯦ ꯅꯪꯗꯤꯅꯦ ꯑꯩꯒꯤ ꯑꯦꯅꯤ ꯏꯁꯇꯦꯖ ꯑꯣꯐ ꯃꯥꯏ ꯂꯥꯏꯐꯇ ꯄꯨꯕ ꯉꯝꯅꯤꯀꯣ
ꯑꯦꯅꯤ ꯏ ꯀꯥꯏ ꯈꯔꯥꯏ ꯅ ꯑꯦꯅꯤ ꯏꯁꯇꯦꯖ ꯅ ꯂꯥꯎꯑꯣ ꯍꯣꯏ ꯁꯋꯥꯏ ꯂꯥꯎꯑꯣ ꯅꯪꯗꯤ ꯏꯁꯥꯔ ꯈꯨꯠꯀ ꯊꯥꯔꯣꯏ ꯅꯪꯗꯤ ꯑ ꯌꯦꯟꯗ ꯀꯥ ꯈꯨꯠꯀ ꯊꯥꯔꯣꯏꯗꯒꯤ ꯒ꯭ꯌꯥꯁꯅ ꯄꯨꯒꯦꯅ ꯒ꯭ꯌꯥꯁꯅ ꯔꯣ ꯍꯨꯠꯀ ꯅꯠꯇ ꯭ꯁ ꯊꯕꯤꯔ
ꯑꯗꯣ ꯑꯩꯅ ꯍꯥꯏꯔꯤ ꯅꯪꯁꯦ ꯌꯥꯝꯅ ꯁꯛ ꯐꯖꯔꯝꯃꯤꯁꯤ ꯀꯃꯥꯏꯅ ꯇꯧꯔꯤꯅꯣ ꯁꯤ ꯀꯔꯤ ꯆꯥꯕꯅꯣ ꯀꯔꯤ ꯊꯛꯄꯅꯣ
ꯑꯦꯁꯦ ꯁꯥꯕꯅꯤ ꯍꯧꯁꯁ ꯇꯧꯅꯤ
ꯂꯣꯏꯁꯤ ꯂꯒꯦ ꯂꯣꯏꯁꯤ ꯂꯒꯦ
ꯑꯗꯨ ꯅꯪꯅꯦ ꯍꯥꯏꯗꯤ ꯀꯦꯕꯤꯅꯦ ꯃꯨꯗꯥꯎꯅꯦ ꯁꯛꯁꯦ ꯑꯗꯨꯝ ꯃꯅꯩ ꯐꯖꯕꯁꯨ ꯑꯗꯨ ꯀꯃꯥꯏꯅ ꯇꯧꯕꯖꯥꯠꯅꯣ ꯃꯣꯏꯅ ꯐꯖꯩꯌꯦꯔꯕ꯭ꯔꯥ
ꯎ ꯑꯣ ꯀ ꯌꯥ ꯁꯥꯠ ꯍꯒꯦ ꯍꯧꯥꯎꯖꯤ
ꯁ ꯃꯁꯂꯥ ꯍꯦꯜꯂꯕ ꯑꯣꯇꯤꯁꯇꯨ ꯆꯥꯗꯣꯏꯔ
ꯃꯁ ꯀꯁꯂꯤꯁ ꯀꯔꯤ ꯃꯁꯥ ꯀꯈꯤꯗꯪ ꯀꯪ ꯃꯁ ꯍꯋꯥ
ꯑ ꯍꯥꯎꯅꯤ ꯍꯥꯎꯅꯤ
ꯑꯃ ꯂꯩꯁꯦꯕ ꯃꯣꯏꯒꯤ ꯑꯣꯁ꯭ꯔꯦꯁ ꯊꯣꯡꯕ ꯍꯥꯏ ꯍꯩꯔꯣꯏ ꯅꯪ
ꯇꯅꯥ ꯑꯗꯨꯗ ꯑꯩꯔꯦꯡꯉ ꯇꯨꯔꯦꯡꯉ ꯀꯧꯅ ꯊꯣꯡꯖꯤꯂꯨ
ꯑꯣꯁꯤꯤꯁ ꯊꯣꯡꯕꯁ ꯍꯩꯔꯣꯏꯅ ꯑꯣꯁꯤꯤꯁ ꯊꯣꯡꯉꯅ ꯀꯔꯤ ꯍꯥꯟꯅ ꯊꯥꯎ ꯌꯩꯒꯅꯤ ꯈꯪꯕ꯭ꯔꯥ ꯊꯥꯎ ꯌꯩꯕ꯭ꯔꯥ ꯌꯩꯗꯕ꯭ꯔꯥ ꯈꯪꯕ꯭ꯔꯥꯅ ꯆꯁ ꯇꯅꯤ
ꯁꯦ ꯊꯥꯎ ꯌꯩꯔꯁꯨ ꯌꯩꯗꯔꯁꯨ ꯌꯥꯥꯢ
ꯊꯥꯎꯌꯩ ꯍꯦ ꯑꯣꯁꯇ꯭ꯔꯤꯁ ꯊꯣꯡꯕꯁꯤ ꯌꯦꯟ ꯊꯣꯡꯕꯗꯒꯤ ꯈꯤꯇꯪ ꯈꯛꯇꯅꯤꯅꯦ ꯐꯩꯗꯣꯛꯏꯁꯦ ꯃꯥꯏꯅꯈꯤꯗꯪ ꯂꯨꯕ ꯍꯥꯏꯇꯥꯥꯔꯦ
ꯅꯠꯇꯦ ꯑꯩ ꯍꯥꯏꯔꯛꯀꯦ ꯑꯩ ꯍꯥꯏꯔꯛꯀꯦ ꯍꯥꯏꯗꯤꯅꯦ ꯑꯣꯣꯇꯤꯜ ꯁꯣꯡꯉꯩ ꯃꯈꯜ ꯑꯅꯤ ꯂꯩꯌꯦꯕ
ꯎꯝ ꯂꯩ
ꯑꯅ ꯑ ꯑꯃꯦꯔꯤꯀꯥ ꯏꯁꯇ ꯑꯅ ꯀꯩꯅꯣ ꯏꯁꯇ ꯑ ꯭ꯔꯤꯇꯦꯦꯟ ꯏꯁꯇꯥꯏ ꯍꯣꯏ ꯂꯗ ꯃꯤꯁ ꯆꯥꯏꯗꯥꯏ ꯇꯦ ꯑꯗ ꯑꯃꯦꯀ ꯍꯥꯏꯒꯗ ꯅ ꯑꯃꯛ ꯊꯥꯎ ꯌꯩꯗꯦꯕ ꯊꯥꯎ ꯂꯟꯗꯟꯒꯤꯗꯅ ꯑꯃꯨꯛ ꯊꯥꯎ ꯌꯩꯌꯦꯕ
ꯑꯒ ꯑꯈꯣꯏ ꯇꯉ ꯆꯥꯡꯀꯄꯤꯤꯗ
ꯅꯪ ꯊꯣꯏꯗꯅ ꯀꯔꯤꯒꯤꯅꯦꯕ ꯆꯥꯟꯗꯤ ꯀꯔꯤ ꯀꯊꯣꯛꯅꯦ ꯅꯪ ꯇꯣꯡꯉꯤꯗꯅ ꯆꯥꯅꯤ ꯈꯔ ꯀꯊꯣꯡꯕ
ꯁ ꯁꯅꯤꯕꯨꯗꯣ ꯃ ꯂꯩꯦ ꯀꯝꯗ꯭ꯔꯥ ꯍꯥꯎ ꯄꯒꯣꯗꯤ ꯑꯣ ꯅꯪ ꯌꯇꯠꯇ ꯌꯦꯡꯉꯒ ꯍꯥꯏꯕꯗꯨꯅꯗꯤ ꯍꯈ꯭ꯔꯣꯏꯕ ꯑꯁꯤ ꯃꯐꯝꯗ ꯇꯥ
ꯁꯦ ꯁꯦ ꯁꯦ ꯁ꯭ꯋꯥꯏꯗ ꯑꯩꯅ ꯑꯩꯈꯣꯏ ꯂꯩꯔꯤꯕ ꯕ꯭ꯔꯗꯔ ꯃꯈꯈꯩ ꯌꯥꯁꯦ ꯑꯩꯅ ꯂꯣꯏꯅ ꯊꯣꯡꯉ ꯏꯗꯩ ꯑꯣꯁꯇꯤꯁꯇꯒꯤ
ꯁ ꯀꯣꯔ ꯍꯥꯎ ꯀꯩꯅꯕꯅꯤꯕꯣ
ꯀꯪꯂꯥꯗꯒꯤ ꯀꯔꯤꯗꯒꯤ ꯏꯅꯥꯅꯤꯑꯣ ꯂꯥꯏꯑꯣꯣꯟꯗꯨ ꯂꯨꯌꯣ ꯄꯠ ꯂꯑꯣ ꯄꯔꯊꯣꯡꯒꯦꯅꯥ
ꯍꯋꯥꯏ ꯍꯋꯥꯏ ꯊ ꯍꯋꯥꯏ ꯊꯅ ꯁ ꯁꯣ
ꯂꯤꯑꯣꯣ ꯄꯥꯔ ꯊꯣꯡꯉꯒꯅꯣ ꯅꯅ
ꯅꯪ ꯣꯏꯂꯔꯁꯥꯔꯕ꯭ꯔ
ꯣꯏꯖꯂꯦꯜꯂꯤꯑꯣ ꯄꯔ ꯊꯣꯡꯦ ꯑꯃꯅꯤꯅꯤꯅꯦ
ꯎꯝ ꯔꯣꯄꯥꯏ ꯑ ꯆꯥꯔ ꯀꯦꯔꯣ ꯑꯩ
ꯑꯩꯈꯣꯏ ꯁꯤꯗ ꯕ꯭ꯔꯗꯔ ꯑꯃꯈꯛ ꯂꯩꯌꯦꯕꯣ ꯍꯪꯕ
ꯇꯔꯦ
ꯑꯩꯈꯣꯏ ꯁꯤꯗ ꯁꯦꯅꯤꯌꯔ ꯑꯃ ꯄꯤ ꯑꯩꯆ ꯗꯤ ꯇꯧꯕ ꯑꯃ ꯂꯩꯌꯦꯕ
ꯆꯥꯛ ꯆꯥꯒꯦ ꯇꯧꯧꯕꯤ
ꯍꯣꯏ ꯃꯤꯅ ꯍꯥꯏꯁꯤꯦ ꯇꯥꯕ
ꯍꯥꯥ
ꯑꯩꯈꯣꯏ ꯁꯤꯗꯅꯦ
ꯎꯝ
ꯄꯤꯆ ꯁꯤ ꯇꯧꯕ ꯕ꯭ꯔꯗꯔ ꯑꯃ ꯂꯩꯌꯦꯕ
ꯑ
ꯃꯥꯗ ꯑꯩꯁꯨ ꯑꯗꯨꯝ ꯂꯩꯔꯝꯃꯦ ꯃꯥꯏꯀꯥꯗ ꯍꯧꯖꯤꯛꯁꯨ ꯂꯩꯔꯨ ꯌꯥꯏꯑꯕꯀꯣ
ꯎꯝ
ꯑꯩꯅ ꯁꯨꯝ ꯁꯤꯗꯪ ꯃꯇꯝ ꯈꯤꯇꯪ ꯂꯩꯒꯦꯒ ꯂꯥꯛꯄꯅꯦ ꯍꯣꯏ ꯑꯩ ꯏꯥꯟꯅꯕꯗꯤ ꯂꯩꯍꯧꯔꯦꯕ ꯑꯗꯣ ꯃꯣꯏ ꯂꯩꯕꯗꯣ ꯍꯥꯏꯗꯤ ꯃꯣꯏ ꯂꯩꯕꯗꯣ ꯑꯩꯈꯣꯏ ꯆꯥꯕ ꯊꯥꯛꯇꯒꯤ ꯂꯟꯁꯇꯒꯤ ꯗꯤꯅꯔꯗꯒꯤ ꯆꯥꯡ ꯅꯥꯒ ꯆꯥꯏꯌꯦꯑꯕ
ꯎꯝ
ꯑꯗꯨꯅ ꯀꯩ ꯍꯥꯏꯅꯤ ꯅꯤꯥꯗꯣ ꯌꯨꯝ ꯑꯃ ꯐꯒꯠ ꯂꯩꯔꯝꯃꯦꯕ ꯑꯩꯗꯣ
ꯎꯝ ꯎꯝ ꯐꯔꯝꯅꯤ ꯐꯔꯝꯅꯤ ꯑꯩꯁꯨ
ꯑꯁꯦꯡꯕꯅꯦ ꯑꯩꯅ ꯍꯥꯏꯁꯦ ꯑꯗꯨꯗꯩ ꯁꯠ ꯊꯣꯛꯂꯛꯀꯥꯟꯗ ꯑꯃꯨꯛ ꯕꯣꯗꯤ ꯔꯥꯏꯠ ꯑꯃꯨꯛ ꯆꯥꯈꯤꯗꯕꯩ ꯑꯃꯨꯛ ꯐꯈꯤꯗꯕꯅꯤ
ꯍꯣꯏꯌꯦ ꯑꯗꯨ ꯅ ꯑꯩ ꯑꯣꯏꯁꯨ ꯊꯥꯖꯩ ꯍꯥꯏꯁꯤꯗꯤ
ꯅꯪ ꯑꯗꯨ ꯊꯥꯗꯩꯀꯣ ꯍꯥꯏꯗꯨꯅꯗꯤ ꯑꯩꯉꯣꯟꯗ ꯄꯦꯟꯕ ꯑꯣꯏꯗꯣꯏꯀꯣ
ꯀꯋꯥ ꯍꯥꯏ ꯍꯥꯏ ꯅꯣꯇ
ꯐꯖꯅ ꯊꯝꯃꯣꯏ ꯁꯦꯡꯅ ꯍꯥꯏꯌꯨ ꯍꯥꯏꯕ ꯋꯥꯅꯤꯗ
ꯊꯃꯣꯏ ꯑꯩ ꯊꯃꯣꯏꯁꯤ ꯎꯕ꯭ꯔꯥꯕ ꯅꯪꯅ ꯊꯃꯣꯏꯁꯤꯦꯡꯕꯨ ꯊꯦꯡꯁꯦ ꯌꯥꯝ ꯈꯪꯗꯈꯤꯕꯅꯦ
ꯁꯦꯡꯅꯕ ꯍꯥꯏꯁꯦ ꯑꯗꯨꯝ ꯃꯥꯏꯊꯣꯡꯅ ꯇꯥꯔꯤꯕ ꯁꯛꯇꯝꯗꯨꯅ ꯎꯕꯅꯤ
ꯑꯥ ꯑꯣꯟꯅ ꯀꯣꯟꯅ ꯋꯥꯔꯤ ꯁꯥꯟꯅꯔꯒ ꯃ ꯁꯣꯝꯁꯨ ꯈꯔ ꯂꯥꯏ ꯅꯤ ꯃꯌꯥꯝꯅ ꯀꯅꯤ
ꯉꯥꯟꯊꯣꯔꯛꯏꯕ ꯋꯥ ꯉꯥꯡꯒꯦ ꯍꯥꯏꯅꯦ ꯍꯥꯏꯌꯦ ꯍꯥꯟꯅ ꯇꯧꯋꯦꯔꯣ ꯇꯥꯃꯣ ꯁꯤ ꯃꯁꯤꯡꯗ ꯍꯥꯏꯁꯤꯦ ꯃꯥꯏꯊꯣꯡꯗ ꯎꯔꯤꯕ ꯁꯛꯇꯝ ꯑꯃꯗꯤ ꯉꯪꯊꯣꯂꯛꯏꯕ ꯋꯥꯉꯥꯡ ꯁꯉꯥ ꯑꯗꯨ ꯇꯥꯀꯗ
ꯁꯨ ꯀꯥ ꯆ ꯉ ꯊꯝꯃꯣꯏꯁꯤ ꯌꯦꯅ ꯁꯦꯡꯕꯩ ꯁꯦꯡꯕ ꯂꯨ ꯈꯨꯗꯛꯇ ꯂꯨꯖꯔꯒ ꯍꯥꯏꯌꯨ ꯑꯩꯅ
ꯎ
ꯕꯥꯦꯞꯇꯥꯏꯁ ꯇꯧꯔꯛꯒꯅꯤꯀꯣ ꯑꯩ ꯍꯧꯈꯣꯏ ꯍꯥꯏꯔꯒꯤꯗꯣ
ꯞꯇꯥꯏꯁ ꯇꯧꯕ ꯇꯧꯗꯕ ꯑꯗꯨꯒꯨꯝꯕꯗ ꯑꯗꯨꯝ ꯍꯦꯟꯕ ꯋꯥꯌꯥꯝ ꯎꯝ ꯐꯥꯎꯔꯣꯕꯅꯤ
ꯎꯝ
ꯊꯤꯅꯕ ꯌꯦꯣ ꯑꯩ ꯊꯤꯗꯣꯕ꯭ꯔꯗꯣ ꯍꯥꯞ꯭ꯈꯤꯕꯅꯤꯅ
ꯑꯗꯩ ꯐꯣꯟꯝ ꯈꯛꯇ ꯈꯔꯅꯤꯅ ꯑꯗꯨꯝ ꯃꯥꯡꯖꯖꯅꯤꯃꯥꯏꯅ
ꯍꯥꯎꯔꯕꯅꯤ ꯍꯥꯏꯕ ꯅꯪꯅ ꯊꯣꯡꯉꯨꯕꯨ ꯀꯩꯗꯧꯥꯎꯔꯣꯏꯅꯣꯈꯣꯏ ꯅꯍꯥꯟꯋꯥꯏꯅꯥꯎꯕꯗꯤꯌꯥꯗ ꯈꯪꯉꯕꯃꯦ ꯅꯪ ꯀꯌꯥꯝ ꯊꯣꯡꯕ ꯍꯩꯒꯦꯁꯦ ꯑꯏꯌꯦ ꯊꯣꯡ ꯍꯅ ꯄꯣꯗ ꯀꯔꯤꯅꯣ ꯆꯝꯊꯣꯡ ꯆꯣꯡ ꯅꯠꯇꯦ ꯌꯦꯟ ꯊꯣꯡꯉꯒ ꯄꯨꯔꯒ ꯈꯔ ꯆꯝꯊꯣꯡ ꯊꯣꯡꯉꯒ ꯀꯨꯝꯊꯔ ꯀꯩꯒꯤꯅꯣ
ꯑꯗꯨꯔꯗꯣꯡꯉꯗꯦ ꯑꯗꯣꯅ ꯑꯗꯨꯣ ꯍ ꯃꯅꯤꯣꯡꯣ ꯃꯦ
ꯌꯥꯏꯦꯥꯛ ꯃꯊꯪ ꯑꯃꯨꯛꯧꯛꯑꯦ ꯊꯝꯃꯒꯦ
ꯍꯣꯏ